ꯊꯥꯔꯕꯣ ꯏꯃꯥꯟꯅꯕꯤ ꯇꯥꯔꯕꯣ
ꯇꯏ
ꯀꯩꯍꯦꯟ ꯁꯪ ꯆꯥꯔꯒꯦ
ꯆꯝꯐꯨꯗꯨꯝ ꯆꯥꯏꯌꯦ ꯉꯁꯤꯗꯤ ꯅꯪꯗꯤ
ꯑꯩꯗꯤ ꯉꯁꯤꯗꯣ ꯀꯩꯅꯣ ꯐꯨꯏꯗꯐ ꯑꯩ ꯀꯥꯎꯕ ꯀꯥꯎꯔꯦ ꯑꯣ ꯀꯩꯅꯣ ꯀꯪꯂꯥꯌꯦꯟꯗꯣ ꯈꯪꯕ꯭ꯔꯥ
ꯈꯪꯗꯦ ꯀꯃꯥꯏꯅ ꯀꯃꯥꯏꯅ ꯑꯣꯏꯒꯦ
ꯆꯦꯡꯒꯨꯝꯗꯤ ꯈꯪꯕ꯭ꯔꯥ ꯍꯥꯎꯋꯦ ꯆꯦꯡꯒꯨꯝꯗꯤ ꯈꯪꯕ꯭ꯔꯥ ꯍꯣꯏ ꯑꯗꯨ ꯀꯪꯂꯥ ꯌꯦꯟꯗꯣ ꯄꯥꯛꯅꯝ ꯑꯃ ꯇꯧꯔꯦ ꯑꯗꯨꯒ ꯆꯦꯡꯒꯨꯝꯗꯨꯃ ꯐꯖꯅ ꯊꯣꯡꯉꯦ ꯑꯗꯨꯒ ꯆꯥꯏꯌꯦ
ꯆꯠ ꯀꯌꯥꯝ ꯆꯥꯒꯦ
ꯑꯁ ꯄꯨꯈꯝ ꯃꯔꯤ ꯑꯗꯨꯝ ꯆꯥꯏꯕꯤꯔꯝꯒꯅꯤ
ꯑ ꯑꯩ ꯑꯩꯕꯨꯗꯤ ꯌꯥꯎꯗꯣꯏꯅꯦ ꯃꯉꯥ ꯆꯥꯔꯤꯅꯦ ꯑꯩꯗꯤ ꯃꯉꯥ ꯆꯥꯔꯤꯅꯦ
ꯏꯁ ꯈꯨꯄꯤꯛꯇꯨꯒ ꯆꯟꯕꯨꯨ ꯆꯜꯂꯤꯕꯣ ꯄꯈꯥꯏꯗ꯭ꯔꯕꯣꯅꯃꯨꯛꯇꯣ
ꯖꯒꯥ ꯌꯥꯝ ꯂꯩꯕꯅꯦ
ꯑꯣ ꯏꯁꯤꯡꯗꯤ ꯀꯌꯥꯝ ꯊꯛꯀꯦ
ꯏꯁꯤꯡꯁꯨ ꯌꯥꯝ ꯊꯛꯀꯑꯦ
ꯏꯁꯤꯡ ꯀꯌꯥꯃꯨꯛ ꯊꯛꯀꯦ
ꯏꯁꯤꯡ ꯄꯨꯟ ꯑꯅꯤꯒꯨꯝꯕ ꯊꯛꯈ꯭ꯔꯕꯅꯤ ꯑꯩ
ꯑꯁ ꯂꯣꯏꯔꯦꯍꯦ ꯅꯪꯁꯤꯗꯤ
ꯅꯪꯗꯤ ꯀꯌꯥꯝ ꯊꯛꯀꯦ
ꯏꯁꯤꯡꯗꯨꯗꯤ ꯅꯪꯉꯣꯟꯗ ꯍꯦꯜꯂꯦ ꯑꯩ ꯁꯅꯥꯕꯨꯨꯟꯗꯣ ꯁꯅꯥꯄꯨꯟꯗꯣ ꯈꯪꯕ꯭ꯔꯥ ꯑꯗꯨ ꯑꯍꯣꯡꯒꯨꯝꯕ ꯊꯥꯏ ꯑꯍꯣꯡꯒꯨꯝꯕ ꯊꯥꯏ ꯑꯩꯗꯤ ꯄꯨꯔꯥ ꯁꯟꯒ ꯆꯞ ꯃꯥꯟꯅꯩ ꯏꯁꯤꯡꯗꯗꯤ
ꯊꯛꯀꯦ ꯑꯗꯨꯗꯤ ꯃꯔꯤ ꯃꯉꯥꯃꯨꯛ
ꯍꯣꯏ ꯍꯣꯏ ꯊꯛꯆꯕ ꯑꯉꯥꯡ ꯑꯌꯦꯛ ꯇꯝꯕꯤꯕ꯭ꯔꯣ
ꯍꯣꯏ ꯑꯗꯨꯒ ꯍꯣꯔꯦꯟ ꯍꯥꯏꯩꯅꯣ ꯍꯦꯛꯄ ꯆꯠꯁꯦ ꯍꯥꯏꯕ ꯑꯗꯣ ꯑꯗꯨꯗꯤ ꯆꯠꯂꯔꯣꯏꯗ꯭ꯔꯣ
ꯑꯁ ꯑꯥ ꯈꯜꯂꯤꯅꯦ ꯑꯉꯥꯡ ꯂꯥꯏꯔꯤꯛ ꯇꯝꯕꯤꯕꯁꯦ ꯑꯩꯁꯦ ꯆꯠꯁꯤꯔ ꯆꯠꯂꯣꯏꯁꯤꯔ ꯃꯃꯥ ꯃꯄꯥꯗꯣ ꯄꯩꯁꯥ ꯄꯤꯔ ꯆꯇ꯭ꯔꯦꯕ ꯍꯟꯗꯛ ꯊꯥꯒꯤꯁꯦ ꯑꯗꯨꯗ ꯑꯩꯅꯅꯦ ꯇꯣꯛꯊꯣꯛꯑꯁꯤꯔꯥ ꯈꯟꯕ ꯑꯉꯧꯕ ꯑꯅꯧꯕ ꯑꯉꯥꯡ ꯊꯤꯁꯤꯔꯥꯅ ꯅꯪꯁꯨ ꯇꯧꯅꯤꯡꯉꯦ ꯍꯥꯏꯔꯦ ꯑꯉꯥꯡ ꯂꯥꯏꯛ
ꯇꯧꯅꯤꯡꯉꯦ ꯇꯧꯅꯤꯡꯉꯦ ꯇꯧꯅꯤꯡꯉꯦ ꯂꯩꯔꯗꯤ ꯑꯩꯁꯨ ꯃꯄꯤꯌꯣ ꯑꯅꯤꯁꯨ ꯌꯥꯅꯤ
ꯍꯣꯏ ꯍꯣꯏ ꯅꯪꯗꯤ ꯑꯗꯨꯝ ꯍꯣꯠꯄ ꯈꯣꯠꯄ ꯄꯥꯝꯕꯅꯤꯅ ꯐꯩꯌꯦ ꯑꯪꯀꯜꯒꯤ ꯑꯣꯖꯥꯁꯤꯅꯦꯕ ꯃꯣꯏ ꯌꯥꯝ ꯄꯥꯝꯃꯤꯁꯦ
ꯎꯝ ꯄꯨꯡ ꯀꯌꯥ ꯀꯌꯥꯃꯨꯛ ꯂꯧꯕꯤꯒꯦ
ꯄꯨꯡꯁꯦ ꯄꯨꯡ ꯑꯃ ꯄꯨꯡ ꯑꯃ ꯂꯧꯋꯦ ꯑꯩꯗꯣ ꯑꯌꯨꯛꯇꯅꯀꯣ ꯑꯗꯨꯒ ꯅꯨꯡꯙꯤꯟꯗꯅ ꯄꯨꯡ ꯑꯃ ꯂꯧꯋꯦ
ꯅꯨꯡꯊꯤꯟꯗꯤ ꯄꯨꯡ ꯑꯅꯤ ꯑꯅꯤꯋꯥꯏꯗ
ꯍꯣꯏ ꯄꯨꯡꯉꯅꯤ ꯑꯋꯥꯏꯗ
ꯑꯗꯨ ꯃꯇꯝꯗꯗꯤ ꯌꯥꯝ ꯁꯥꯔꯒ ꯌꯥꯔꯔꯣꯏꯅꯦ ꯑꯩꯗꯤ ꯅꯨꯃꯤꯗꯥꯡꯒꯨꯝꯕꯗ ꯃꯔꯤ ꯃꯉꯥ ꯑꯉꯥꯡꯒꯨꯝꯕꯗ ꯌꯥꯔꯒꯗꯤ ꯑꯗꯨ ꯋꯥꯏꯗ
ꯎꯝ ꯑꯗꯨ ꯑꯩ ꯑꯩ ꯍꯪꯉꯛꯀꯦꯀꯣ ꯑꯗꯨꯋꯥꯏ ꯃꯇꯝꯗꯣ ꯌꯥꯒꯗ꯭ꯔꯅꯅꯦ ꯑꯉꯥꯡ ꯑꯌꯥꯝꯕꯅꯦ ꯍꯧꯖꯤꯛꯀꯥꯟꯗꯤ ꯃꯃꯥ ꯃꯃꯥ ꯃꯄꯥꯁꯤꯡꯁꯦ ꯑꯉꯥꯡꯁꯤꯡꯁꯦ ꯁꯥꯟꯅꯕ ꯊꯣꯛꯍꯜꯂꯦꯕ ꯊꯥꯏꯅꯀꯥꯟꯒꯤ ꯑꯉꯥꯡꯁꯨ ꯂꯣꯏ ꯐꯥꯖꯤꯜꯂꯒ ꯂꯥꯏꯔꯤꯛꯇ ꯇꯧꯍꯟꯕꯗꯣ ꯇꯧꯗ꯭ꯔꯦꯕ ꯑꯗꯨꯝ ꯅꯨꯡꯁꯥ ꯈꯔ ꯁꯔꯤꯉꯥꯏ ꯁꯤ ꯂꯥꯏꯔꯤꯛ ꯇꯧꯍꯜꯂꯒ ꯅꯨꯡꯗꯥꯡ ꯋꯥꯏꯔꯝꯁꯤꯗ ꯑꯉꯥꯡ ꯃꯆꯥ ꯃꯌꯥꯝꯁꯨ ꯂꯣꯏ ꯊꯣꯛꯂꯛꯑꯒꯅꯦ ꯂꯝꯄꯥꯛ ꯑꯃ ꯂꯩꯕꯗꯣ ꯈꯪꯕ꯭ꯔꯥ ꯁꯥꯟꯅꯐꯝꯒ ꯁꯦꯝꯕꯗꯣ
ꯑꯧ ꯈꯪꯉꯦ ꯈꯪꯉꯦ ꯍꯣꯏ
ꯎꯝ ꯑꯗ ꯂꯣꯏ ꯁꯥꯟꯅꯗꯣꯏꯅꯦꯕ ꯑꯉꯥꯡꯁꯤꯡꯁꯦ
ꯎꯝ ꯑꯗꯨꯒ ꯑꯗꯨ ꯅꯪꯒꯤ ꯂꯥꯏꯔꯤꯛ ꯇꯝꯕꯗꯣ ꯂꯣꯏꯔꯗꯤ ꯑꯩꯈꯣꯏ ꯆꯠꯁꯦ ꯍꯩꯏꯅꯧ ꯍꯦꯛꯄ
ꯍꯣꯏ ꯆꯠꯁꯦ ꯅꯛꯑꯦ
ꯍꯩꯒ ꯂꯎꯁꯨꯨ ꯆꯠꯆꯦ
ꯆꯠꯁꯦ ꯅꯪ ꯅꯍꯥꯟꯒꯤ ꯖꯥꯝꯗꯣ ꯀꯅꯥꯅ ꯍꯦꯛꯏꯅꯣ
ꯑꯩꯅ ꯍꯦꯛꯒꯤꯅꯦ ꯑꯩꯅ ꯎ ꯀꯥꯔꯒ ꯑꯩꯅ ꯍꯦꯛꯒꯤꯅꯦ
ꯑꯦ ꯀꯃꯥꯏ ꯀꯥꯏꯕ
ꯑꯁ ꯑꯗꯨꯝꯀꯥꯏ
ꯅꯪ ꯑꯦ ꯅꯪ ꯇꯥꯔꯛꯑꯗꯤ ꯀꯃꯥꯏꯅ ꯇꯧꯗꯣꯏꯕ
ꯀꯃꯥꯏꯅꯅꯦ ꯇꯥꯁꯨ ꯇꯥꯔꯣꯏꯅꯦ ꯈꯣꯡ ꯈꯨꯠꯀꯁꯦ ꯌꯥꯝꯅ ꯀꯟꯕꯖꯥꯠꯅꯦ ꯑꯩꯁꯦ ꯇꯦ ꯍꯣꯢ ꯌꯣꯡꯃꯥꯛꯅꯦ ꯑꯩꯁꯦ
ꯎꯝ
ꯑꯗꯨꯒ ꯌꯣꯡꯗ ꯁꯟꯁꯨ ꯁꯟꯅꯦ ꯆꯥꯕꯁꯨ ꯊꯛꯄꯁꯨ ꯂꯣꯏꯅꯃꯛ ꯀꯥꯕꯁꯨ ꯉꯥꯁꯨ ꯉꯥꯅꯦ ꯏꯔꯣꯏꯁꯨ ꯏꯔꯣꯏꯁꯨ ꯌꯥꯝ ꯍꯩꯌꯦ ꯏꯔꯣꯏꯕꯤꯁꯨ ꯌꯥꯝ ꯍꯥꯏꯩꯌꯦ
ꯑꯁ ꯅꯪꯗꯤ ꯃꯤꯑꯣꯏꯕ ꯅꯠꯇ꯭ꯔꯦꯅꯦ ꯁꯥ ꯉꯥ ꯇꯥꯔꯦꯅꯦ ꯑꯗꯨꯗꯤ
ꯎꯝ ꯃꯅꯦ ꯍꯣꯏ
ꯂꯣꯏꯅꯃꯛ ꯑꯄꯨꯝꯕꯒꯤ ꯑꯃ ꯑꯣꯏꯕꯗꯣ ꯑꯩꯅꯦ
ꯑ ꯅꯩꯔꯦ ꯑ ꯅꯪ ꯏꯔꯣꯏꯕꯗꯣ ꯏꯁꯤꯡ ꯃꯅꯨꯡꯗ ꯂꯨꯞꯁꯟꯂꯁꯨ ꯍꯩꯗꯥꯏꯅꯦ
ꯍꯣꯏ ꯑꯩ ꯃꯊꯪ ꯃꯄꯣꯛꯇꯗꯤ ꯑꯩ ꯃꯊꯪ ꯃꯄꯣꯛꯇꯗꯤ ꯉꯥ ꯑꯣꯏꯅ ꯄꯣꯛꯆꯔꯒꯦ
ꯏꯁ ꯃꯤꯅ ꯐꯚꯥꯔ ꯆꯥꯊꯣꯛꯄꯤꯔꯗꯤ
ꯍꯩ ꯑꯩꯗꯤ ꯌꯥꯝ ꯁꯤꯡꯕꯅꯦ
ꯎꯝ ꯅꯪ ꯀꯞꯆꯅꯤꯀꯣ ꯃꯔꯣꯜꯁꯨ ꯊꯣꯛꯇ
ꯀꯩꯝꯇ ꯑꯣꯏꯔꯣꯏꯌꯦ ꯅꯪꯗꯤ ꯃꯊꯪ ꯃꯄꯣꯛꯇꯗꯤ ꯀꯩ ꯁꯥ ꯑꯣꯏꯅ ꯄꯣꯛꯅꯤꯡꯕ꯭ꯔꯥ
ꯢꯁ ꯑꯩꯗꯤ ꯃꯤꯑꯣꯏꯕ ꯑꯣꯏꯅ ꯄꯣꯛꯆꯔꯒꯦ ꯑꯗꯨꯁꯨ ꯅꯨꯄꯤ ꯃꯁꯛ ꯐꯖꯕꯤ ꯃꯃꯤꯠꯀ ꯇꯔꯥꯎ ꯇꯔꯥꯎꯕꯤ ꯃꯁꯝꯒꯁꯦ ꯌꯥꯝ ꯁꯥꯡꯕꯤ
ꯑꯗꯨꯒ ꯀꯨꯆꯨꯁꯨ ꯉꯧꯔꯣꯛ ꯉꯧꯕꯤ ꯉꯧꯔꯣꯛ ꯉꯧꯕꯤ ꯑꯩ ꯑꯩ ꯄꯥꯝꯃꯤꯁꯦ ꯎꯔꯣꯛꯀꯤ ꯇꯥꯏ ꯎꯔꯣꯛꯀꯤ ꯃꯑꯣꯡꯗ ꯉꯧꯕꯤ ꯎꯔꯣꯛꯀꯆꯥꯞ
ꯑꯁ ꯑꯗꯨꯗꯤ ꯗꯧ ꯂꯥꯅꯤꯅꯦ ꯑꯣꯏꯔꯣꯏꯗꯕ
ꯃꯪꯂꯥꯟ ꯅꯠꯇꯦ ꯑꯩꯒꯤꯁꯦ ꯇꯥꯏꯕꯪ ꯗ ꯃꯪ ꯐꯥꯎꯅꯗꯣꯔꯕꯅꯤ ꯀꯨꯏꯗ꯭ꯔꯕꯅꯤ
ꯑꯗꯣ ꯑꯩ ꯅꯉꯣꯟꯗ ꯀꯩꯅꯣꯝꯇ ꯍꯪꯒꯦ ꯑ ꯅꯪꯅ ꯅꯍꯥꯃꯨꯛ ꯐꯤ ꯑꯃ ꯁꯥꯏꯗꯅ
ꯑꯥ ꯍꯣꯏ
ꯑꯗꯨꯗꯣ ꯀꯩꯀꯩ ꯃꯆꯨꯅꯣ
ꯑꯉꯥꯡꯕꯒ ꯑꯃꯨꯕꯅꯦ ꯅꯪꯅ ꯄꯥꯝꯕꯗꯨꯅꯦ ꯅꯪꯅ ꯌꯥꯝ ꯃꯆꯨ ꯄꯥꯝꯕ ꯈꯣꯏꯗꯨꯅꯦ ꯑꯩꯅ ꯁꯥꯏꯗꯣ ꯃꯊꯪꯗꯗꯤ ꯀꯔꯤ ꯀꯔꯤ ꯃꯆꯨꯗ ꯁꯥꯎꯎꯔꯥ
ꯑꯗꯨꯁꯨ ꯄꯥꯝꯗꯤ ꯄꯥꯝꯃꯦ ꯑꯗꯣ ꯂꯧꯁꯤꯔꯥ ꯈꯟꯕ
ꯑꯥ
ꯑꯩꯁꯦ ꯀꯨꯏꯗ꯭ꯔꯦꯕ ꯂꯨꯍꯣꯡꯗꯧꯕ ꯑꯗꯨꯗꯨꯒꯤ ꯂꯨꯍꯣꯡꯕꯗ ꯄꯨꯅꯤꯡꯉꯥꯏ ꯂꯧꯁꯤꯜꯂ ꯊꯝꯁꯤꯔꯥ ꯈꯟꯕ ꯍꯧꯖꯤꯛꯇꯇꯩ
ꯑꯩꯗꯤ ꯇꯥꯡꯅꯁꯨ ꯌꯣꯟꯗꯕꯅꯦ ꯌꯥꯝ ꯃꯃꯥꯡ ꯍꯣꯟꯅ ꯃꯃꯜ ꯌꯥꯝ ꯍꯣꯡꯅ ꯌꯣꯟꯕꯅꯦ ꯍꯥꯏꯗꯤ ꯂꯤꯁꯤꯡ ꯑꯍꯨꯝ ꯂꯤꯁꯤꯡ ꯃꯔꯤ ꯑꯍꯨꯝ ꯃꯔꯤ ꯑꯃꯗꯅꯦ ꯂꯤꯁꯤꯡ ꯑꯍꯨꯝꯒ ꯆꯥꯃꯉꯥ ꯑꯗꯣ ꯅꯪꯉꯣꯟꯗꯗꯤ ꯑꯍꯨꯝ ꯑꯣꯏꯅ ꯑꯗꯨꯝ ꯄꯤꯔꯒꯦ
ꯍꯣꯏ ꯑꯗꯨꯕꯨꯗꯤ ꯅꯪꯒꯤ ꯃꯔꯨꯞꯅꯤꯅ ꯑꯩꯁꯦ ꯅꯪ ꯀꯌꯥꯝ ꯇꯥꯡꯅ ꯌꯣꯟꯁꯤꯜꯂꯣꯏꯅꯤ
ꯑꯝ
ꯎꯝ
ꯌꯥꯡꯈꯣ ꯑꯗꯨꯗꯤ ꯑꯗꯨ ꯋꯥꯔꯤꯗꯨ ꯑꯝꯇ ꯑꯥꯏꯈꯣ ꯍꯣꯔꯦꯟ ꯅꯨꯅꯨꯡꯃꯤꯗꯥꯒꯤꯅꯦ
ꯎꯝ
ꯑꯩꯈꯣꯏ ꯆꯥꯛ ꯆꯥꯅꯕ ꯁꯤꯜꯂꯤꯗꯣ ꯑꯗꯨ ꯀꯃꯥꯏꯅ ꯇꯧ ꯇꯧꯔꯣꯏꯗꯧꯕ
ꯌꯥꯅꯤ ꯀꯩꯅꯣ ꯀꯩꯀꯥꯥꯁ ꯍꯥꯏꯅꯣ ꯑꯩꯗꯤ ꯀꯩ ꯌꯦꯟ ꯊꯣꯡꯕ ꯑꯗꯨꯝ ꯆꯥꯔꯁꯤꯗ
ꯍꯣꯏ ꯌꯦꯅꯥ ꯏꯐ ꯐꯔꯅꯤ ꯌꯦꯟꯅ ꯆꯥꯕꯅ ꯎꯝ ꯑꯩꯈꯣꯏ ꯃꯤ ꯀꯌꯥꯅꯣ ꯍꯥꯥ
ꯃꯤꯗꯣ ꯑꯩꯈꯣꯏ ꯑꯩꯈꯣꯏꯒꯤ ꯏꯃꯥꯟꯅꯕ ꯃꯉꯥꯗꯨꯒ ꯏꯕꯥꯅꯤ ꯂꯩꯔꯦ ꯑꯗꯨꯒ ꯑꯩꯈꯣꯏ ꯏꯃꯥꯟꯅꯕꯤ ꯑꯍꯨꯝ ꯑꯃꯒ ꯀꯌꯥ ꯑꯣꯏꯔꯦ ꯑꯗꯨꯗꯩ ꯇꯔꯥ ꯑꯣꯏꯔꯕ
ꯑꯥ ꯑꯥ ꯍꯣꯏ ꯑꯍꯨꯝ ꯃꯉꯥ
ꯏꯕꯥꯅꯤ ꯏꯕꯥꯅꯤ ꯍꯥꯞꯄꯣ ꯑꯗꯨꯗꯤ ꯇꯔꯥ ꯁꯨꯔꯦꯀꯣ
ꯎꯝ ꯑꯦ ꯑꯗꯨꯗꯤ ꯆꯥꯛꯁꯦ ꯈꯤꯇꯪ ꯌꯥꯝꯅ ꯊꯣꯡꯕ ꯇꯥꯔꯦ
ꯆꯦꯡ ꯂꯩꯕ꯭ꯔꯣ ꯅꯪ ꯆꯦꯡ
ꯂꯩꯑ ꯂꯩꯑꯦ ꯍꯣꯏ ꯍꯣꯏ ꯃꯩꯇꯩ ꯆꯦꯡꯗ ꯂꯩꯌꯦ
ꯎꯝ ꯍꯣꯏ ꯍꯣꯏ ꯑꯗꯨꯗꯤ ꯑꯩ ꯑꯩꯒꯤꯁꯨ ꯆꯦꯡ ꯈꯔꯗꯤ ꯂꯩꯅꯣ ꯇꯧꯔꯒ ꯆꯥꯔꯁꯦ
ꯑꯗꯨꯒ ꯃꯊꯦꯜ ꯈꯔ ꯑꯇꯩꯗꯤ ꯑꯥ
ꯅꯉꯣꯟꯗ ꯁꯣꯏꯖꯤꯟꯅ ꯑꯀꯪꯕ ꯂꯩꯗꯥꯏꯅꯦ
ꯑꯧ ꯂꯩꯌꯦ ꯂꯣꯏꯅ ꯂꯩꯌꯦ
ꯑꯗꯨ ꯑꯗꯨ ꯀꯩꯅꯣ ꯇꯧꯁꯦ ꯑꯗꯨ ꯄꯨꯔꯛꯑꯣ ꯁꯣꯏꯖꯅ ꯀꯪꯕꯗꯣ
ꯊꯥꯡꯖꯁꯨ ꯄꯨꯔꯛꯑꯣ
ꯎꯃꯣ ꯍꯣꯏ ꯅꯪꯒꯤ ꯂꯩꯐꯝ ꯑꯗꯨꯅ ꯈꯔ ꯆꯥꯎꯋꯦ
ꯎꯝ ꯑꯩꯒꯤ ꯀꯥꯅ ꯆꯥꯎꯕꯅꯦ ꯂꯩꯐꯝꯅ ꯆꯥꯎꯕꯅꯦ ꯍꯣꯏ ꯂꯩꯥꯏꯌꯦ ꯎ ꯃꯔꯛ ꯂꯩꯌꯦ ꯉꯥꯔꯤ ꯂꯩꯇꯦ ꯊꯥꯡꯖꯤꯟ ꯂꯩꯇꯦ
ꯎꯝ ꯐꯗꯤꯒꯣꯝ ꯐꯗꯤꯒꯣꯝ ꯌꯥꯎꯔꯎꯔꯣ
ꯑꯣ ꯑꯣ ꯑꯗꯨꯁꯨ ꯌꯧꯔꯛꯑꯣ ꯑ ꯑꯗꯨꯒ ꯌꯥꯔꯒꯗꯤꯦ ꯏꯁꯤꯡꯁꯨ ꯄꯨꯔꯛꯑꯣ ꯄꯨꯟꯅꯃꯛ ꯄꯨꯔꯛꯑꯣ ꯏꯁꯤꯡꯁꯨ
ꯑ ꯅꯪꯒꯤꯁꯤꯗꯤ ꯑꯩꯈꯣꯏ ꯏꯃꯥꯟꯅꯕꯈꯩꯗ ꯊꯥꯡꯒꯜꯂꯒꯦ ꯏꯁꯤꯡꯗꯨꯗꯤ
ꯎꯝ ꯑꯗꯣ ꯀꯩꯅꯣ ꯂꯩꯕ꯭ꯔꯥ ꯁꯥ ꯃꯔꯣꯏ ꯍꯧꯕ꯭ꯔꯥ
ꯑꯣ ꯍꯋꯣꯏ
ꯑꯣ ꯅꯣꯏ ꯃꯅꯤ
ꯃꯄꯥꯟꯗ ꯑꯗꯨꯝ ꯍꯣꯏ ꯍꯣꯏ ꯑꯣ ꯑꯗꯨꯗ ꯍꯧꯋꯦ ꯍ ꯄꯗꯤꯈꯣꯝꯁꯨ ꯑꯗꯨꯗꯒꯤ ꯑꯗꯨꯝ ꯂꯧꯔꯁꯦ
ꯍꯣꯏ ꯂꯩꯔꯔꯣꯏꯁꯦ ꯂꯩꯕ ꯍꯥꯏꯁꯦ ꯑꯁ ꯑꯄꯤꯤꯛꯄꯅ ꯌꯥꯝꯟꯅ ꯃꯅ ꯅꯨꯡꯁꯤꯕꯅꯤꯦ
ꯑꯣꯃꯥꯏꯅꯔ
ꯎꯝ ꯑꯄꯤꯛꯄꯗ ꯇꯧꯔꯁꯦ ꯑꯗꯨꯗꯤ ꯂꯩꯕ ꯍꯥꯏꯁꯦ ꯄꯩꯁꯥ ꯍꯦꯟꯅ ꯆꯠꯂꯛꯇꯣꯏꯅꯤ ꯅꯤꯗꯅ ꯌꯥꯔꯤꯈꯩ ꯄꯩꯁꯥꯁꯦ ꯃꯥꯡꯗꯅ ꯀꯌꯥ ꯀꯌꯥ ꯈꯥꯏꯅꯁꯤꯒꯦ ꯆꯅꯤ ꯇꯧꯁꯤꯔꯣ ꯌꯥꯝꯃꯟꯕ꯭ꯔꯣ
ꯆꯅꯤ ꯇꯧꯔꯗꯤ ꯑꯩꯈꯣꯏ ꯃꯤ ꯇꯔꯥꯅꯤꯗꯅ ꯆꯅꯤ ꯇꯧꯔꯗꯤ ꯂꯤꯁꯤꯡ ꯑꯅꯤ ꯂꯤꯁꯤꯡ ꯑꯅꯤ
ꯂꯤꯁꯤꯡ ꯑꯅꯤꯅ ꯑꯗꯨꯝ ꯁꯤꯟꯕ ꯀꯜ ꯑꯅꯤꯑ
ꯀꯅꯒꯦꯔ ꯁꯥꯗꯣ ꯀꯦꯖꯤ ꯅꯨ ꯅꯨꯄꯥꯁꯨ ꯌꯥꯎꯔꯛꯀꯗꯧꯅꯤꯅꯅꯦ ꯁꯥꯗꯣ ꯀꯦꯖꯤ ꯃꯉꯥꯃꯨꯛ ꯂꯧꯁꯦꯕ
ꯍꯣꯏ ꯑꯗꯣ ꯀꯩꯅꯣ ꯇꯧꯁꯦ ꯎꯝ ꯏꯕꯥꯅꯤꯁꯦ ꯍꯣꯔꯦꯟꯁ ꯑꯩꯈꯣꯏ ꯏꯃꯥꯟꯅꯕꯤꯁꯤꯡꯗꯣ ꯂꯥꯛꯇ꯭ꯔꯤꯉꯩꯗ ꯑꯝꯛꯇꯪ ꯊꯣꯛꯑꯁꯦ ꯀꯩꯊꯦꯜꯗ ꯑꯗꯨꯒ ꯑꯩꯗꯣ ꯍꯩꯌꯥꯁꯨ ꯈꯔ ꯂꯧꯅꯤꯡꯉꯦ ꯍꯣꯏ ꯍꯩ ꯔꯥꯁꯨ ꯈꯔ ꯂꯩꯅꯤꯡꯉꯦꯕ
ꯎꯝ
ꯑꯋꯥꯊꯕꯤꯗꯣ ꯂꯩꯅꯤꯡꯕ ꯍꯥꯏꯗꯤ ꯀꯨꯆꯨ ꯀꯨꯃꯦꯟ ꯌꯥꯝ ꯐꯖꯊꯣꯛꯄꯅꯦꯕ ꯑꯋꯥꯊꯕꯤ ꯆꯥꯕꯗꯣ ꯃꯥꯏꯒꯁꯦ ꯁꯤꯠ ꯅꯥꯟꯊꯣꯛꯄꯖꯥꯠ ꯂꯪꯊꯣꯛꯄꯅꯦꯕ
ꯑꯆꯥꯥ
ꯑꯗꯨꯒ ꯏꯁꯥꯁꯨ ꯃꯅꯨꯡꯁꯦ ꯌꯥꯝ ꯁꯦꯡꯗꯣꯛꯄꯅꯦꯕꯀꯣ
ꯎꯝ
ꯅꯪꯁꯨ ꯂꯩꯕꯗꯅ ꯋꯥꯊꯕꯤ
ꯂꯧꯒꯦ ꯂꯧꯒꯦ ꯑꯣꯧ ꯊꯕꯤ ꯑꯗꯨꯒ ꯑꯇꯩꯗꯤ ꯀꯔꯤ ꯀꯔꯤ ꯂꯩꯒꯦ ꯁꯦꯡꯅꯤꯉꯥꯏ ꯃꯥꯏ ꯐꯖꯊꯣꯛꯅꯤꯡꯉꯥꯏ
ꯆꯝꯄ꯭ꯔꯥꯁꯨ ꯂꯧꯋ ꯆꯝꯄ꯭ꯔꯥꯅꯦ ꯁꯤꯡꯅꯦ ꯈꯣꯏꯍꯤꯅꯦ ꯊꯛꯄꯗꯣ ꯌꯥꯝ ꯁꯦꯡꯗꯣꯛꯄꯅꯦ
ꯊꯕꯤꯁꯨ ꯂꯧꯁꯦ ꯊꯕꯤꯁꯨ
ꯁꯤꯜꯂꯧꯁꯦ ꯑꯗꯨꯒ ꯀꯩꯀꯩ ꯂꯧꯁꯤꯒꯦ ꯑꯇꯩꯗꯤ
ꯑꯠꯇ ꯏꯗꯦ ꯎꯝ
ꯑꯣ ꯄꯨꯡꯗꯣꯟ ꯂꯧꯁꯦ ꯄꯨꯡꯗꯣꯟ ꯂꯧꯁꯦ
ꯑꯣ ꯍꯣꯏ ꯄꯨꯡꯗꯣꯟꯁꯨ ꯌꯥꯝ ꯍꯥꯎꯕꯅꯦ ꯆꯥꯕꯗꯁꯨ ꯌꯥꯝ ꯍꯥꯎꯕꯅꯦ
ꯃꯅꯨꯡꯗꯣ ꯀꯩꯅꯣ ꯇꯧꯕꯗꯣꯁꯛ ꯉꯥꯡꯕꯗꯣ ꯍꯧꯖꯤꯛ ꯍꯧꯖꯤꯀꯥꯟ ꯃꯄꯥꯟ ꯂꯝꯝꯗꯒꯤ ꯄꯨꯜꯂꯛꯄꯗꯣ ꯌꯥꯝ ꯍꯣꯡ ꯍꯣꯡ ꯊꯥ ꯇꯣꯛꯏꯕ ꯑꯩꯅ ꯈꯪꯅꯕ ꯍꯣꯏ ꯄꯣꯠꯐꯝ ꯑꯃ ꯂꯩꯕ ꯌꯥꯝ ꯍꯣꯡꯣꯡ ꯊꯥꯗꯣꯛꯑꯦ ꯑꯗꯩ ꯂꯧꯔꯁꯤꯀꯣ
ꯑꯗꯨ ꯍꯥꯔ ꯌꯥꯎꯔꯝꯅꯤꯌꯦ ꯍꯥꯔ ꯌꯥꯎꯕꯗꯤ ꯆꯥꯅꯤꯡꯗꯦ
ꯏꯁꯤꯡꯗ ꯐꯖꯅ ꯇꯤꯡ ꯊꯝꯁꯦ ꯀꯩꯗꯧꯔꯒꯦ
ꯑꯣ ꯑꯦꯏ ꯌꯥꯏ
ꯑꯗꯨ ꯂꯣꯏꯅꯃꯛ ꯃꯣꯏꯅ ꯊꯥꯂꯛꯄ ꯄꯣꯠ ꯆꯩꯩ ꯆꯥꯕꯗ ꯍꯛꯆꯥꯡꯗ ꯁꯣꯛꯀꯗꯕꯁꯦ ꯁꯤꯡꯗꯣꯂꯣꯏ ꯀꯣꯛꯈ꯭ꯔꯅꯤ ꯏꯁꯤꯡꯗꯅꯦ ꯑꯩꯈꯣꯏ ꯑꯗꯨꯝ ꯈꯔ ꯀꯨꯏꯅ ꯇꯤꯡꯉ ꯊꯝꯕꯤꯔꯣ ꯑꯗꯨꯝ ꯄꯨꯡ ꯑꯃ ꯇꯤꯡꯉꯁꯨ ꯌꯥꯔꯦ ꯑꯩꯈꯣꯏꯅ ꯁꯦꯝꯃꯤꯀꯥꯟꯗ ꯑꯗꯨꯝ ꯆꯥꯛ ꯊꯣꯡꯗꯅ
ꯃꯤꯅꯤꯠ ꯃꯤꯅꯤꯠ ꯀꯨꯟꯊ꯭ꯔꯥꯃꯨꯛꯁꯨ ꯌꯥꯔꯔꯣꯏ ꯭ꯔꯣ ꯄꯨꯡ ꯑꯃꯃꯨꯛꯇꯤ ꯑꯩꯈꯣꯏ ꯂꯥꯑꯝꯃꯒ ꯑꯗꯨꯝ
ꯑꯦ ꯌꯥꯔꯦ ꯑꯗꯨꯝ ꯍꯣꯏ ꯏꯅꯥꯅ ꯑꯄꯥꯝꯕꯗ ꯇꯧꯔꯁꯤꯦ ꯁ ꯑꯗꯨꯗꯤ ꯑꯗꯣ ꯑꯦ ꯍꯣꯔꯦꯟ ꯆꯥꯎꯊꯣꯡꯅꯕꯁꯤꯡ ꯂꯩꯇꯦꯀꯣ
ꯑꯧ ꯂꯩꯇꯦ ꯑꯗꯨꯁꯨ ꯂꯧꯔꯁꯦ
ꯎ ꯑꯀꯪꯕꯅꯗꯤ ꯐꯕ ꯍꯦꯅꯤꯌꯦ ꯌꯥꯝ ꯊꯨꯅ ꯆꯥꯛꯄꯗꯣ
ꯑꯦ ꯑꯗꯨꯒ ꯌꯥꯝꯅ ꯃꯔꯨ ꯑꯣꯏꯕ ꯃ ꯄꯣꯠꯇꯤ ꯀꯥꯎꯊꯣꯛꯏꯦꯅꯦ ꯃꯦꯟꯈꯦꯠꯁꯨ ꯂꯩꯇꯦ
ꯑ ꯃꯩꯈꯦꯠꯁꯨ ꯂꯩꯔꯤꯁꯦ ꯎꯗꯣ ꯂꯣꯏ ꯂꯩ ꯂꯣꯏꯔꯒ ꯃꯩꯈꯦꯠꯇ ꯌꯥꯎꯔꯝꯗꯗꯤ ꯌꯥꯝ ꯋꯥꯍꯟꯗꯣꯏꯅꯦ
ꯑꯗꯨꯅꯦ ꯈ꯭ꯋꯥꯏꯗꯒꯤ ꯃꯔꯨ ꯂꯩꯕꯗꯣ ꯑꯗꯨꯒꯅꯦ ꯊꯨꯝꯁꯨ ꯊꯨꯝꯁꯨ ꯊꯨꯝꯁꯨ ꯂꯩ ꯃꯘꯦ ꯆꯂ ꯂꯩꯇꯦ ꯈ꯭ꯋꯥꯏꯗꯒꯤ ꯃꯔꯨ ꯑꯣꯏꯕ ꯄꯣꯠꯇꯤ ꯑꯗꯨꯝ ꯀꯥꯎꯊꯣꯛꯑꯦ
ꯑꯁ ꯅꯪꯒꯤ ꯄꯨꯟꯁꯤ ꯃꯍꯤꯡꯁꯤꯁꯨ ꯌꯥꯝ ꯇꯜꯂꯦꯀꯣ ꯂꯩꯇꯕ ꯉꯥꯛꯇ
ꯅꯦ ꯊꯣꯛꯂꯨꯁꯦ ꯂꯧꯔꯨꯁꯦ
ꯅꯪꯅ ꯂꯩꯕ ꯍꯥꯏꯕꯕꯨ ꯂꯧꯁꯦ ꯂꯧꯁꯦ ꯅꯪꯅ ꯂꯩꯕ ꯍꯥꯏꯕꯕꯨ